ꯑꯣ ꯇꯥꯏ ꯀꯣ꯫
ꯇꯥꯏꯌꯦ꯫ ꯅꯣꯡ ꯆꯨꯕ꯭ꯔꯥ꯫
ꯆꯨꯋꯦ ꯆꯨꯔꯕꯔ ꯅꯣꯏꯗꯨꯁꯨ꯫
ꯎꯝ ꯑꯩꯈꯣꯏꯗꯤ ꯆꯨꯗꯦ ꯑꯗꯨꯕꯨ ꯌꯥꯝ ꯀꯩꯅꯣ ꯇꯧꯋꯦ ꯈꯣꯡꯉꯦ꫰꫰
ꯀꯟꯅꯆꯨꯔꯦ ꯑꯈꯣꯏꯗꯗꯤ꯫
ꯍꯣꯏ ꯃꯄꯣꯟ ꯃꯈꯣꯟ ꯇꯥꯕꯒꯨꯝ ꯇꯧꯋꯦ꯫
ꯎꯝ ꯋꯥꯈꯔ ꯀꯟꯅ ꯉꯥꯡꯕꯤꯌꯨꯀꯣ ꯇꯥꯗ ꯃ ꯀꯅ ꯁꯕ
ꯍꯥꯥꯎ
ꯍ
ꯑ ꯑꯥ
ꯑ
ꯑꯣ
ꯀ ꯑꯥꯕꯅꯦ ꯇꯗꯦ꯫
ꯑꯩꯅ ꯉꯥꯡꯕ ꯇꯥꯗꯦ꯫
ꯅꯣꯛꯀꯥꯟꯅ ꯆꯨꯕꯅꯤꯅ꯫ ꯂꯥꯎꯠ ꯏꯁꯄꯤꯀꯥꯔꯗꯤ ꯂꯩꯇꯦ꯫ ꯀꯔꯤ ꯍꯥꯏꯕ꯭ꯔꯣ꯫
ꯑ ꯃꯦꯒꯃꯤ ꯐ ꯇꯣꯡ ꯍꯜꯂꯣ ꯇꯕ꯭ꯔ
ꯇꯥꯏ ꯇꯥꯏ ꯐ꯭ꯔꯤ ꯍꯥꯏꯗ꯭ꯔꯣ ꯏꯄꯥ ꯅ ꯁꯦꯝꯦꯡꯅꯤ ꯁꯦꯡꯅꯤ ꯀꯔꯤ ꯍꯥꯏꯕ꯭ꯔꯣ ꯏꯄꯥꯅ ꯍꯥꯏꯕꯗ
ꯑ ꯊꯣꯡ ꯍꯥꯡꯉꯨ ꯍꯥꯏꯕ
ꯑꯣ ꯑꯁ ꯅꯣꯏꯒꯗꯣ
ꯎꯝ
ꯅꯣꯏ ꯂꯣꯟꯗꯣ ꯇꯥꯕ ꯌꯥꯝ ꯅꯨꯡꯉꯥꯏꯔꯦ ꯍꯧꯖꯤꯛ ꯅ ꯍꯥꯏꯕꯗ
ꯑꯩꯗꯣ ꯊꯣꯡ ꯊꯤꯔꯒ ꯂꯩꯕ ꯅꯣꯡ ꯆꯨꯕꯒꯤ
ꯑꯣ ꯅꯪ ꯆꯣꯔꯦ
ꯍꯣꯏ ꯑꯩꯒꯤ ꯔꯨꯝꯗ ꯂꯩꯕꯅꯦꯕꯀꯣ ꯑꯗꯨ ꯆꯦꯛ ꯇꯧꯕ ꯂꯥꯛꯄ ꯃꯗ ꯇꯥꯕ꯭ꯔꯥ
ꯍꯥꯏꯥꯏ ꯇꯣꯏꯥꯏ ꯇ ꯍꯣꯏꯁ ꯇꯨꯝꯃ ꯅꯨꯡꯉꯥꯏꯔꯅꯤ ꯃ
ꯍꯣꯏ ꯅꯣꯡ ꯅꯣꯡ ꯅꯣꯡ ꯆꯨꯔꯗꯤ ꯇꯨꯝꯕ ꯅꯨꯡꯉꯥꯏꯌꯦꯕꯀꯣ ꯑꯣ ꯑꯩꯗꯤ ꯈꯣꯡꯂꯗꯤ ꯑꯩꯗꯤ ꯈꯣꯡꯂꯗꯤ ꯇꯨꯝꯕ ꯉꯝꯗꯦ
ꯍꯣꯡꯕ ꯍꯥꯏꯕꯗꯤ ꯃꯈꯣꯟ ꯀꯩꯅꯣ ꯊꯟꯗꯔꯗꯤ ꯃꯈꯣꯟꯗꯨꯔꯣ ꯔꯤꯒ ꯀ ꯚ꯭ꯔꯥ
ꯑ ꯀꯑꯦ ꯑꯗꯨ ꯑꯗꯨ
ꯁꯔꯦ ꯍ ꯑꯦꯠꯇꯤꯁ ꯁꯥꯄꯒ ꯇꯣꯝꯕꯗꯤꯤꯟ ꯑꯣꯏꯔꯦ ꯑꯁꯣꯡ ꯇꯥꯏꯅꯦ
ꯑꯩꯈꯣꯏꯁꯨ ꯇꯥꯈ꯭ꯔꯦ
ꯑ ꯑꯁ ꯀꯔꯤꯅ ꯌꯥꯝ ꯃꯥꯟꯅꯏꯀꯣ
ꯅꯣꯏꯒꯤ ꯋꯦꯗꯔꯒ ꯑꯩꯈꯣꯏ ꯋꯦꯗꯔ ꯃꯅꯥꯝ ꯑꯣꯏꯔꯝꯅꯤ
ꯃ ꯑꯁ ꯈꯔꯦꯟ ꯅꯣꯏꯒꯤ ꯂꯣꯟ ꯈꯔ ꯇꯝꯒꯦꯁꯦ ꯑꯩ
ꯑꯩꯈꯣꯏꯒꯤ ꯂꯣꯟ ꯑꯩꯈꯣꯏꯒꯤ ꯂꯣꯟ ꯎꯝ ꯍꯣꯏ
ꯌꯥꯗ꯭ꯔꯣ
ꯑꯩꯈꯣꯏꯒꯤ ꯂꯣꯟ ꯐꯖꯕ꯭ꯔꯥ
ꯐꯖꯩꯦ ꯇꯥꯕ ꯌꯥꯝ ꯅꯨꯡꯉꯥꯏꯌꯦ ꯅꯪ ꯍꯧꯖꯤꯛ ꯍꯥꯟꯅꯍꯥꯡꯥꯟꯕꯗꯣ ꯌꯥꯝ
ꯑꯗꯨ ꯅꯪ ꯕꯞ ꯇꯥꯕ꯭ꯔꯣ
ꯇꯥꯗꯦꯗ
ꯑꯗꯨ ꯀꯃꯥꯏ ꯅꯨꯡꯉꯥꯏꯕ
ꯈꯟꯗꯦ ꯇꯥꯝ ꯀꯩꯅꯣ ꯂꯣ ꯂꯣꯟꯗꯣ
ꯎꯝ
ꯇꯥꯕꯗ ꯀꯔꯤ ꯍꯥꯏꯒꯦꯔꯥ ꯇꯥꯕ ꯌꯥꯝ ꯅꯨꯡꯉꯥꯏꯌꯦꯕ
ꯈꯪꯁꯨ ꯈꯪꯗ꯭ꯔ
ꯈꯪꯕꯗꯨ ꯅꯠꯇꯦ ꯑ ꯑꯩ ꯍꯥꯏꯒꯦ ꯀꯣꯔꯤꯌꯥꯒꯤ ꯂꯦꯡꯒ꯭ꯋꯦꯖ ꯑꯃꯁꯨ ꯑꯗꯨꯝ ꯇꯥꯕ ꯅꯨꯡꯉꯥꯏꯅ ꯑꯗꯨꯒꯨꯝꯅ ꯅꯨꯡꯉꯥꯏ ꯍꯥꯏꯕ ꯋꯥꯅꯤꯁꯦ ꯀꯩ
ꯀꯔꯤ ꯇꯧꯔꯒ ꯂꯩꯔꯦ ꯕꯤꯀ꯭ꯔꯤꯔꯣ
ꯍꯣꯏ
ꯇ꯭ꯋꯦꯟꯤ ꯐꯤ ꯑꯗꯨꯝ ꯂꯩꯔꯤꯑꯌꯦ
ꯍꯣꯔꯦꯟ ꯉꯥꯡꯕ ꯂꯣꯏꯗꯕꯤꯗ ꯇꯠꯄ ꯁꯥꯕ
ꯍꯥꯏ ꯗ ꯇꯔꯦꯗꯣ ꯑ ꯅꯪꯒꯤꯁꯨ ꯈꯔ ꯄꯦꯟꯍꯟꯒꯅꯤꯗ ꯑꯩꯅ
ꯀꯔꯤ
ꯅꯪꯒꯤꯁꯨ ꯈꯔ ꯄꯦꯟꯍꯟꯒꯅꯦꯕ
ꯍꯣꯏ ꯑꯩ ꯂꯣꯢꯍꯟꯅꯤꯡꯈ꯭ꯔꯦ ꯌꯥꯝꯅ
ꯑ ꯍꯥꯏꯕꯗꯤ ꯍꯟꯗꯛꯁꯦ ꯕꯤꯖꯤ ꯌꯥꯝ ꯇꯧꯅꯈ꯭ꯔꯦꯕ ꯃꯤ ꯃꯌꯥꯝꯁꯦ
ꯍꯣꯏ
ꯇꯧꯕꯗꯣ ꯑꯗꯨꯝ ꯅꯨꯇꯤ ꯅꯨꯇꯤ ꯇꯧꯕꯅ ꯐꯥꯔꯦꯕ
ꯍꯣꯏ ꯑꯩꯈꯣꯏ ꯑꯩꯈꯣꯏ ꯑꯗꯨꯝ ꯁꯥꯟꯅꯕꯅ ꯅꯨꯡꯉꯥꯏꯌꯦ ꯈꯔꯗꯤ ꯈꯔ ꯅꯨꯡꯉꯥꯏꯇꯦ ꯌꯥꯝ ꯈꯥꯏꯕꯗꯣ ꯍꯦꯟꯃꯟꯕꯒꯤꯀꯣ
ꯑꯝ ꯑꯗꯨꯒ ꯅꯪ ꯀꯩꯅꯣ ꯔꯣꯃꯦꯟꯇꯤꯛꯀꯤ ꯋꯥꯔꯤꯗ ꯈꯔ ꯏꯟꯇꯔꯦꯁ ꯂꯩꯗꯕ ꯃꯥꯜꯂꯦ ꯀꯣ
ꯍ ꯍꯣꯏ ꯑꯗꯨꯝ ꯐꯒꯤ ꯇꯧꯕꯗꯤ ꯑꯗꯨꯝ ꯌꯥꯏꯌꯦ ꯑꯗꯨꯝ
ꯑꯥ ꯐꯥꯒꯤꯗ ꯇꯧꯁꯦ ꯍꯥꯏꯕꯅꯤꯗ ꯑꯩ ꯑꯩ ꯑꯗꯣ ꯅꯪ ꯅꯨꯨꯄꯥ ꯁꯨꯀꯣꯏ ꯀꯣꯏꯗ꯭ꯔꯤꯕꯣ
ꯑꯥ ꯀꯣꯏꯌꯦꯗ
ꯑꯥ
ꯍꯥꯟꯅꯗꯤ ꯀꯣꯏꯌꯦ ꯑꯗꯣ ꯍꯧꯖꯤꯛ ꯀꯣꯏꯗ꯭ꯔꯕ ꯍꯧꯖꯤꯛꯇꯣ ꯇꯟꯈ꯭ꯔꯕ꯫
ꯑꯣ ꯑꯗ ꯒ꯭ꯌꯥꯟꯇꯥꯔꯦ ꯒ꯭ꯌꯥꯟꯇꯔꯦ ꯅꯨꯄꯥꯅ ꯅꯨꯄꯥꯅ ꯊꯥꯗꯣꯛꯄꯤꯔꯝꯕꯒꯦ ꯕꯤꯠꯇꯣ ꯂꯩꯇ꯭ꯔꯦꯕ ꯍꯨꯝ ꯆꯨꯃꯦꯀꯣ꯫
ꯀꯃꯥꯏꯅ
ꯅꯨꯄꯥꯅ ꯊꯥꯗꯣꯛꯄꯤꯕꯒꯤ
ꯎꯝ꯫
ꯕ꯭ꯔꯦꯛꯀꯞ ꯇꯧꯕꯤ ꯇꯧꯕꯤꯕꯒꯤ ꯅꯨꯄꯥ ꯍꯥꯏꯕꯁꯦ ꯊꯥꯖꯕ ꯌꯥꯗꯦ ꯍꯥꯏꯕꯗꯨ ꯈꯛ ꯂꯩꯔꯝꯃꯤꯅꯦꯕ
ꯆꯠꯂꯣꯍꯦ ꯅꯪꯁꯨ ꯑꯩꯈꯣꯏ ꯑꯗꯨꯛ ꯑꯉꯥꯡ ꯑꯣꯏꯔꯤꯕꯗꯨꯕꯨ꯫
ꯑꯥ꯫ ꯁꯨꯃꯥꯏ ꯇꯧꯕ ꯃꯤꯁꯨ ꯌꯥꯎꯕꯒꯤ ꯁꯨꯃꯥꯏ ꯇꯧꯕ꯭ꯔꯥ ꯍꯥꯏꯅ
ꯍꯣꯏ ꯌꯥꯎꯕꯅꯦ ꯑꯗꯨꯃꯥꯏꯅ
ꯅꯣꯡ ꯁꯆꯨꯔꯗꯤ ꯃꯥꯏ ꯂꯛꯀꯗꯧ ꯃꯥꯥꯟꯗ꯭ꯔꯦ
ꯍꯣꯏ ꯃꯥꯟꯗꯦ ꯀꯣ
ꯑꯩꯈꯣꯏꯗꯁꯨ ꯀꯩꯅꯣ ꯅꯣꯡ ꯆꯨꯔꯕ ꯃꯩ ꯑꯗꯨꯝ ꯃꯨꯠꯂꯦ ꯑꯃꯨꯛ ꯂꯥꯛ꯫
ꯑꯗꯣ ꯎꯝ ꯀꯩꯅꯣꯝꯃ ꯍꯪꯒꯦ ꯅꯣꯏꯗꯣ ꯑ ꯂꯥꯏꯠ ꯃꯨꯠꯄ ꯀꯥꯟꯗꯀꯣ
ꯑꯥ꯫
ꯑ ꯂꯥꯏꯠ ꯃꯨꯠꯄ ꯀꯥꯟꯗ ꯅꯣꯏ ꯅꯦꯠ ꯌꯥꯕ꯭ꯔꯥ
ꯍꯣꯏ ꯑꯗꯨꯕꯨ
ꯑꯩꯈꯣꯏꯗꯤ ꯂꯥꯏ ꯃꯨꯜꯂꯗꯤ ꯍꯣꯠꯅꯦ ꯌꯥꯗꯗꯤ
ꯌꯥꯗꯕ ꯃꯇꯥꯡ ꯂꯥꯛꯑꯦ ꯑꯩꯈꯣꯏꯗꯁꯨ ꯑꯗꯨꯝ ꯂꯦꯡꯕꯨꯗꯤ ꯃꯔꯥꯡ ꯃꯔꯥꯏꯒꯤꯗꯤꯀꯣ ꯃꯥꯏ ꯃꯨꯠꯈ꯭ꯔꯗꯤ ꯑꯗꯨꯝ ꯅꯦꯠ ꯅꯨꯅꯥꯏꯇꯕ
ꯑ ꯈꯨꯗꯛꯇꯗꯤ ꯑꯗꯨꯝ ꯇꯧꯗꯦꯕꯀꯣ ꯑꯗꯣ ꯎꯝ ꯅꯨꯃꯤꯠ ꯑꯃꯒꯨꯝꯕ ꯂꯥꯛꯇꯕ ꯀꯥꯟꯗ ꯑꯗꯨꯝ ꯃꯤꯅꯤꯠꯇꯨ ꯌꯥꯗꯦꯕ
ꯍ ꯍꯣꯏ ꯁꯃꯥꯏ ꯇꯧ ꯐꯔꯤ ꯀꯔꯤ ꯍꯣ ꯍꯧꯖꯤꯛꯇꯤ ꯇꯧꯗꯦ ꯍꯧꯖꯤꯛ ꯇꯧꯔꯤꯕꯒꯤꯁꯤ ꯀꯣꯜ ꯇꯧꯔꯤꯁꯤꯗꯤ
ꯑꯍꯣꯏ ꯈꯨꯗꯛꯇꯗꯤ ꯇꯧꯗꯦꯕ
ꯎꯝ
ꯎꯝ ꯍꯌꯦꯡꯒꯨꯝꯕ ꯁꯨ ꯂꯥꯛꯇ꯭ꯔꯗꯤ ꯑꯗꯨꯝ ꯇꯧꯕꯗꯣ
ꯎꯝ ꯅꯣꯡ ꯃꯈꯣꯡ ꯇꯥꯕ꯭ꯔꯣ
ꯎꯝ ꯑꯝ ꯎꯝ ꯑ ꯍꯧꯖꯤꯛꯇꯤ ꯇꯥꯗ꯭ꯔꯤ ꯉꯁꯥꯏ ꯅꯪꯅ ꯐꯥꯔꯁ ꯍꯜꯂꯣ ꯇꯧꯕ ꯀꯥꯟꯗꯣ꯫
ꯑꯣ ꯑ ꯑ ꯍ
ꯑꯗꯨꯒ ꯅꯪꯅ ꯀꯟꯅ ꯉꯥꯡꯉꯣ ꯍꯥꯏꯅ ꯍꯥꯏꯕꯗꯣ
ꯉꯥꯎ ꯍꯦ ꯇꯥꯖꯦ꯫
ꯀꯟꯈ꯭ꯔꯦꯅ ꯑꯩꯅ ꯁꯤ ꯑꯩꯅ ꯀꯜꯂꯗꯤ ꯈꯨꯟ ꯂꯣꯏ ꯑꯣꯏꯅ ꯇꯥꯈ꯭ꯔꯅꯤ ꯍꯁꯨ
ꯀꯩꯅꯣꯍꯦ ꯊꯣꯡ ꯊꯤꯟꯕ ꯌꯥꯗꯦꯅꯦ꯫
ꯍꯥꯥ ꯑꯦ ꯍꯥꯏꯕ꯭ꯔꯣ꯫
ꯍꯥꯖꯅ ꯇꯔꯦꯁ ꯉ ꯁꯤꯦ
ꯍ ꯇꯥꯕ꯭ꯔꯥ꯫
ꯍꯣꯏ ꯇꯥꯏꯦ ꯇꯥꯏ
ꯅꯣꯏꯗꯤ ꯈꯣꯡꯗꯕ꯭ꯔꯥ
ꯍꯣꯡ ꯐꯣꯡꯒꯦ ꯍꯣꯏ ꯂꯣꯡꯗꯤ ꯀꯅꯆꯥ ꯌꯨꯝꯗ ꯂꯩꯗꯕꯅꯤꯅꯀꯣ ꯌꯨꯝꯗ ꯂꯩꯗꯕꯅꯤꯅꯀꯣ꯫
ꯎꯝ꯫
ꯂꯝꯐꯩ ꯑꯣꯏꯅ ꯀꯩꯅꯣ ꯈꯣꯂꯥ
ꯀꯥꯏ ꯀꯣ
ꯎꯝ ꯇꯥꯏ ꯍꯔꯦ ꯁꯚꯦꯟ ꯐꯣꯔꯇꯤ
ꯑꯣ ꯃꯁꯤꯁꯤ ꯅ ꯇꯉꯗ꯭ꯔꯣ
ꯉꯁꯤꯔꯣ ꯈꯪꯗꯦ ꯉꯁꯤꯗꯣ ꯑꯁ ꯑꯩ ꯉꯁꯥꯏ ꯅꯨꯡꯊꯤꯟ ꯆꯨꯞꯄ ꯇꯨꯝꯈ꯭ꯔꯕꯅꯦꯕ꯫
ꯎꯝ
ꯑꯗꯨꯒꯤ ꯈꯪꯗꯦ
ꯌꯥꯗ꯭ꯔꯦ ꯍꯦ ꯂꯣꯟ ꯐ
ꯑꯩꯅ ꯉꯥꯡꯕꯗꯨ ꯇꯗꯤ ꯇꯥꯕ꯭ꯔꯥ
ꯇꯥꯏ ꯇꯥꯏ ꯀꯩꯅꯣ ꯏꯅꯥ ꯑꯥꯡ ꯔꯣꯟꯗ ꯅ ꯂ ꯆꯥꯒꯗꯥꯎꯂꯦ
ꯑꯥꯎ
ꯑꯗꯣ ꯀꯩꯅꯣ ꯑꯁꯤꯁꯦ
ꯎꯝ
ꯑ ꯔ ꯉꯁꯥꯏ ꯃꯧꯅꯦꯕꯀꯣ
ꯎꯝ꯫
ꯀ ꯆꯍꯤ ꯐꯏ ꯄꯔꯦ ꯍꯥꯏ ꯃꯥꯗꯣ ꯈꯪꯗꯦ ꯃꯃꯤꯡꯗꯨ ꯀꯥꯎꯈ꯭ꯔꯦꯍꯦ ꯑꯩꯁꯨ ꯅꯝꯕꯔꯗꯒꯤ ꯑꯗꯨꯝ ꯇꯧꯒꯦ꯫
ꯑꯣ ꯐꯣꯟ ꯉꯥꯡꯅꯕꯗꯣ
ꯑ ꯍꯣꯏ ꯍꯣꯏ ꯍꯣꯏ ꯑꯗꯣ꯫ ꯃꯥꯗꯤ ꯀꯨꯏꯔꯦ ꯍꯥꯏꯌꯦ꯫
ꯁꯅꯥꯕꯗꯣ
ꯍꯣꯏ ꯑꯗꯨ ꯀꯩꯅꯣ꯫
ꯆꯍꯤ ꯊꯥꯔꯇꯤ ꯅꯥꯏꯟ꯫
ꯍꯣꯏ ꯌꯥꯝ ꯃꯈꯜ ꯑꯣꯏꯈ꯭ꯔꯦꯀꯣ
ꯍꯣꯏ ꯅꯪꯗꯤ ꯆꯥꯅ ꯊꯦꯡꯅꯩ ꯅꯪ
ꯍꯗ꯭ꯔꯦ ꯑꯗꯨ ꯍ꯭ꯔꯦ
ꯀ꯭ꯔꯤ ꯀ꯭ꯔꯤ ꯁꯥꯟꯅꯕ꯭ꯔꯥ꯫
ꯍꯥꯥ
ꯀꯔꯤ ꯀꯔꯤ ꯋꯥꯔꯤꯁꯤꯅꯥꯕ꯭ꯔꯣ
ꯑꯁ ꯑꯉꯥꯡꯒꯤ ꯃꯔꯝꯗ ꯌꯨꯝ ꯄꯥꯟꯕꯒꯤ ꯃꯔꯝꯗ ꯑꯗꯨꯝ ꯁꯥ ꯂꯩꯔꯦ꯫ ꯑꯩꯅ ꯑꯩ꯫ ꯑꯩꯅ ꯍꯣꯏ ꯆꯍꯤꯕꯨꯗꯤ ꯅꯪꯅ ꯍꯜꯂꯦ ꯑꯗꯨ ꯑꯣꯏꯔꯁꯨ ꯑꯩꯅ ꯅꯪꯉꯣꯟꯗꯒꯤꯗꯤ ꯑꯩꯗꯤ ꯔꯦꯡ ꯏꯁꯇꯥꯔ ꯂꯩꯕꯅꯤꯅ ꯑꯉꯥꯡ ꯂꯩꯔꯕꯅꯤꯅꯀꯣ ꯑꯩꯗꯤꯀꯣ
ꯑꯥ
ꯁꯃꯨ ꯍꯥꯏꯗ ꯍꯥꯏ
ꯑꯣ ꯃꯥꯗꯤ ꯌꯨꯝ ꯄꯥꯟꯗ꯭ꯔꯤ
ꯄꯥꯂꯦ ꯃꯥꯎꯅꯦꯕ꯫
ꯑꯣ ꯑꯉꯥꯡ ꯂꯩꯇꯕ
ꯍꯣꯏ ꯑꯉꯥꯡ ꯅꯥꯏꯇꯕ
ꯑꯥ꯫
ꯈꯪꯗꯦ ꯑꯉꯥꯡ ꯀꯩꯅꯣ ꯃꯣꯏ꯫ ꯌꯨꯝ ꯄꯥꯟꯗꯤꯗꯤꯦ ꯀꯒꯤ ꯔꯣꯛ ꯇꯔꯦꯗꯤ ꯁꯨꯔꯦ ꯍꯥꯏ ꯉꯥꯡ ꯂꯩ ꯑꯁ ꯑꯩꯅ ꯅꯨꯡꯁꯤꯌꯦ꯫ ꯂꯥꯏ ꯀꯟꯅ ꯈꯨꯔꯨꯝꯕꯤꯒꯦ ꯅꯪꯒꯤ ꯅꯝꯕꯔꯁꯨ ꯄꯤꯔꯛꯑꯣ ꯍꯥꯏꯅ ꯑꯩꯅ ꯍꯥꯏ ꯑꯗꯨꯒ ꯑꯩ ꯃꯔ ꯃꯔꯔꯁꯦ ꯐꯣꯟ ꯑꯗꯨꯝ ꯇꯧꯔꯣꯀꯅꯤꯀꯣ ꯐꯗ ꯈꯂꯣ ꯍꯥꯏꯔꯀ ꯅꯪꯒꯤ ꯍꯦꯔꯣꯗꯤ ꯁꯥꯎꯕ ꯈꯣꯠꯄ ꯂꯩꯔꯣꯏꯗ꯭ꯔꯣ ꯍꯥꯏꯔꯒ ꯑꯁ ꯀꯩꯁꯨ ꯇꯧꯔꯣꯏꯗ ꯃꯥꯅ ꯑꯁꯤ ꯇꯧ ꯍꯥꯏꯅ ꯃꯥꯅ ꯂꯥꯏ ꯄꯤꯕꯅꯤ ꯍꯥꯏ ꯇꯥꯏꯀꯣ
ꯎꯝ ꯇꯥꯏ ꯍ
ꯑꯁ ꯋꯥꯔꯤꯗ ꯋꯥꯔꯤꯗꯤ ꯌꯥꯝ ꯅꯨꯡꯉꯥꯏꯕꯅꯦ ꯑꯗꯨ ꯅꯨꯄꯤꯗꯣ
ꯃꯥꯅ ꯇꯧꯔꯛꯄ꯭ꯔꯣ ꯅꯪꯅ ꯇꯧꯔꯛꯄ꯭ꯔꯣ
ꯑꯩꯅ ꯍꯥꯟꯅ ꯇꯧꯔꯛꯑꯦ ꯑꯗꯨꯒ ꯃꯥꯒꯤꯁꯨ ꯋꯥꯠꯂꯦ ꯍꯥꯏꯅ ꯃꯥꯅ ꯔꯤꯄꯤꯠ ꯔꯤꯄꯤꯠ ꯔꯤꯄꯤꯠ ꯑꯃꯨꯛꯀ ꯇꯧꯔꯛꯑꯦ꯫
ꯎꯝ
ꯑꯗꯨꯗꯤ ꯂꯣꯏ꯫